ꯍꯜꯂꯣ
ꯍꯜꯂꯣ
ꯇꯥꯔꯕꫭ
ꯇꯥꯔꯦ ꯇꯥꯔꯦ
ꯑꯣ ꯀꯩꯗꯧꯔꯝꯃꯤꯅꯣ
ꯑꯁ ꯆꯥꯛ ꯇꫭꯛꯄꯒꯤ ꯁꯨꯝ ꯍꯤꯄꯝꯕꯅꯤꯗ
ꯑꯣ ꯀꯩ-ꯀꯩ ꯀꯩ ꯍ‌ꯦꯟꯁꯥꯡ ꯆꯥꯔꯕ
ꯉꯗꯤ ꯈꯣꯡꯗꯝ ꯊꯣꯡꯕ ꯆꯥꯏꯌꯦ
ꯑꯣ ꯈꫭꯡꯗ‍꯭ꯔꯨꯝ
ꯎꯝ
ꯎꯝ
ꯅꯪꯗꯤ ꯀꯔꯤ ꯃꯊꯦꯜ ꯆꯔꯒꯦ
ꯑꯩ ꯉꯁꯥꯏ ꯀꯩꯅꯣ ꯑꯣꯛ ꯈꯔ ꯂꯩꯔꯝꯃꯦ ꯑꯌꯨꯛꯀꯤ ꯈꯔ ꯂꯦꯝꯕ
ꯑꯣ
ꯑꯗꯨꯗ ꯑꯗꯨꯗꯣ ꯑꯗꯨꯝ ꯏꯟꯖꯥꯡ ꯑꯃ ꯃꯆꯥ ꯑꯃ ꯊꯣꯡꯖꯤꯜꯂꯒ ꯑꯗꯨꯝ ꯆꯥꯊꯣꯛꯈ꯭ꯔꯦ ꯑꯗꯨꯝ
ꯅꯣꯏ ꯕꯥꯗꯤ ꯄꫭꯊꯒꯔꯕꫭ
ꯑꯩꯈꫭꯏꯕ ꯀꯩꯅꯣ ꯄꯣꯊꯥꯗ꯭ꯔꯤ ꯃꯥ ꯆꯥꯛ ꯆꯥꯒꯦ ꯇꯧꯍꯧꯕꯅꯤ ꯉꯁꯥꯏ ꯇꯟ ꯈꯔ ꯆꯥꯎꯋꯦꯅ ꯑꯗꯨꯅ ꯆꯥꯛ ꯆꯥꯅꯤꯡꯗꯦꯅ ꯍꯧꯖꯤꯛꯇ ꯆꯥꯒꯦ ꯇꯧꯔꯤꯌꯦ
ꯍꯣꯏ ꯕꯕꯥ ꯍꯣꯏ ꯆꯍꯤ ꯀꯌꯥ ꯁꯨꯖꯜꯂꯛ ꯑ‌ꯦ
ꯆꯍꯤ ꯍꯟꯇꯛ ꯐꯤꯐꯇꯤ ꯐꯣꯔꯚ ꯁꯨꯔꯦ ꯃꯊꯪ ꯆꯍꯤ ꯐꯤꯐꯇꯤ ꯐꯥꯏꯚ ꯁꯨꯔꯅꯤ
ꯑꯣ ꯏꯃꯅ ꯆꯍꯤꯍꯤ ꯀꯌꯥ
ꯑꯩꯈꫭꯏꯃꯥ ꯆꯍꯤꯍꯤ ꯐꯣꯔꯇꯤ ꯐꯣꯔꯇꯤ ꯑꯩꯠ ꯔꯟꯅꯤꯡ ꯑꯣꯏꯔꯝꯒꯅꯤ ꯐꯣꯔꯇꯤ ꯅꯥꯏꯟ ꯌꯧꯒꯦ ꯇꯧꯔꯝꯃꯅꯤ
ꯌꯥꯝ ꯀꯟꯅ ꯑꯍꯟꯅꯕꯗꯤ ꯅꯠꯇꯦꯅꯦꯀꯣ
ꯎꯝ ꯌꯥꯝꯨ ꯀꯟꯅ ꯑꯍꯟ ꯑꯣꯏꯕꯗꯤ ꯅꯠꯇ꯭ꯔꯦ ꯑꯗꯨ ꯑꯗꯨꯝ ꯍꯥꯏꯕꯗꯤ ꯑꯩꯈꯣꯏ ꯏꯃꯨꯡꯁꯤ ꯌꯥꯝ ꯋꯥꯅ ꯂꯥꯛꯄꯗꯣ
ꯎ
ꯑꯇꯅ ꯎꯝ ꯃꯤꯅꯗꯤ ꯑꯁ ꯌꯥꯝ ꯍꯧꯖꯤꯛꯐꯥꯎ ꯌꯥꯝ ꯅꯍꯥ ꯃꯥꯜꯂꯤ ꯈꯣꯂꯤ ꯍꯥꯏꯕꯩ ꯋꯥꯅꯤ ꯑꯗꯨꯁꯨ ꯃꯣꯏꯗꯤ ꯌꯥꯝ ꯑꯉꯥꯡ ꯑꯣꯏꯔꯤꯀꯥꯟꯗꯒꯤ ꯊꯕꯛꯇꯨ ꯁꯨꯔ ꯂꯥꯛꯄꯅꯤꯅ ꯀꯩꯅꯣꯗꯣ ꯍꯛꯆꯥꯡꯗꯣ
ꯍꯛꯆꯥꯡ ꯁꯣꯟꯖꯜꯂꯛꯄ
ꯎꯝ ꯊꯟꯗꯂꯛ ꯑꯗꯨꯅ ꯑꯗꯨꯒꯤ ꯃꯊꯥ ꯁꯥꯗꯨꯅ ꯇꯧꯔꯤꯅꯤꯅꯦ ꯎꯖ
ꯅꯨꯄꯤ ꯌꯥꯎꯀꯦꯀꯣ
ꯅꯨꯄꯤ ꯅꯨꯄꯤ ꯌꯥꯎꯗꯦ
ꯅꯨꯄꯥ ꯑꯍꯨꯝ
ꯎꯝ ꯅꯨꯄꯥ ꯑꯍꯨꯝꯅꯦ ꯑꯩꯈꯣꯏ ꯑꯩꯈꯣꯏ ꯇꯝ ꯑꯇꯣꯝꯕꯗꯨꯅ ꯊꯤꯟꯊꯤꯟ ꯀꯧꯋꯦ ꯏꯦꯟꯊꯦꯟꯗꯨꯅ ꯑꯩ ꯀ꯭ꯂꯥꯁ ꯇꯦꯟ ꯃꯦꯇ꯭ꯔꯤꯛ ꯊꯥꯔꯝꯗꯥꯏꯗꯨꯗ ꯑꯗꯨꯗ ꯄꯣꯛꯂꯛꯄ
ꯑꯣ ꯊꯦꯟꯊꯦꯟ ꯀꯧꯕꯁꯦ
ꯎꯝ ꯈꯩꯇ ꯃꯥ ꯑꯁ ꯑꯁꯦꯡ ꯃꯃꯤꯡꯗꯤ ꯀꯩꯅꯣ ꯂꯟꯖꯦꯟꯕ ꯀꯧꯕꯅꯦ ꯑꯗꯨꯁꯨ ꯑꯩꯈꯣꯏꯅ ꯅꯨꯡꯁꯤꯗꯅ ꯑꯗꯨꯝ ꯊꯦꯟꯊꯦꯟ ꯀꯧꯕꯀꯣ
ꯑꯣ
ꯎꯝ ꯃꯥ
ꯊꯦꯆꯦꯟ ꯍꯥꯏꯁꯦ ꯑꯇꯣꯧꯕ ꯍꯥꯏꯔ
ꯎꯝ ꯍꯣꯏ ꯑꯇꯣꯝꯕ
ꯑꯗꯨꯃꯥꯏꯅ ꯑꯩꯅ ꯍꯥꯏꯕꯗꯤ ꯊꯦꯡꯊꯦꯡꯅ ꯍꯥꯏꯔ ꯅꯨꯡꯁꯤꯅ ꯀꯧꯔꯤꯕ ꯃꯃꯤꯡꯁꯦ
ꯎꯝ꯫
ꯁꯤꯒꯤ ꯃꯤꯅꯤꯡꯁꯦ ꯑꯇꯣꯝꯕ ꯍꯥꯏꯔꯤꯔꯥ꯫
ꯈꯪꯗꯦ ꯑꯗꯨꯗꯤ ꯑꯩꯁꯨ ꯍꯣꯏ ꯑꯩꯁꯨ ꯅꯣꯡꯃꯛꯇ ꯍꯪꯗꯦ꯫ ꯍꯪꯕꯨ ꯍꯪꯒꯦꯅꯦ꯫ ꯍꯣꯕꯥꯗ ꯍꯪꯕ ꯌꯥꯏ ꯑꯗꯨꯗꯣ ꯀꯣꯏꯁꯟ ꯑꯃꯅꯤ ꯑꯗꯨꯁꯨ꯫
ꯍꯪꯉꯣ ꯍꯉꯣ ꯁꯨꯝ ꯂꯩꯗꯅ꯫
ꯎꯝ ꯎꯝ꯫
ꯗꫭ ꯀꯩꯅꫭꯖꯦ ꯎꯝ ꯅꯨꯄꯤ ꯌꯥꯎꯗꯕꯁꯦ ꯅꯨꯡꯉꯥꯏꯔꯝꯃꯣꯏꯍꯦ ꯅꯣꯏ ꯏꯃꯨꯡꯗ ꯅꯃꯥ ꯃꯊꯟꯇ ꯅꯨꯄꯤ ꯑꯣꯏꯕꯁꯦ꯫
ꯎꯝ ꯑꯗꯨꯅ ꯑꯩꯈꯣꯏꯁꯦ
ꯑꯉꯥꯡ ꯑꯣꯏꯀꯥꯟꯗꯗꯤ ꯑꯩꯈꯣꯏꯒꯤ ꯂꯩꯀꯥꯏꯒꯤ ꯏꯆꯟꯅꯨꯄꯤ ꯍꯣꯏ ꯈꯔꯗꯤ ꯄꯣꯔꯝꯃꯦꯕꯀꯣ ꯁꯤꯗ꯫
ꯑ ꯑꯥ꯫
ꯑ ꯑꯗꯨꯝ ꯀꯩꯅꯣ ꯍꯥꯏꯕꯗꯤ ꯈꯪꯅꯕ ꯆꯥꯟꯅꯕ ꯑꯣꯏꯕꯅꯤꯅ ꯑꯗꯨꯝ ꯃꯣꯏꯁꯨ ꯀꯩꯅꯣ ꯊꯕꯛ ꯏꯪꯈꯥꯡ ꯈꯔ ꯑꯃꯗ ꯇꯧꯅꯕ ꯑꯈꫭꯃꯥꯒꯤꯀꯣ꯫ ꯁꯨꯃꯥꯏꯅ ꯇꯧꯗꯅ ꯇꯧꯔꯝꯃꯦꯁꯨ ꯃꯣꯏꯁꯨ ꯑꯗꯨ ꯃꯣꯏꯁꯨ ꯃꯣꯏꯒꯤ ꯀꯩꯅꯣꯒꯤ ꯎꯝ ꯌꯨꯝ ꯄꯥꯟꯗꯕ ꯌꯥꯗꯕꯅꯤꯅ ꯑꯗꯨꯃꯥꯏꯅ ꯇꯧꯔꯒ ꯑꯗꯨꯝ ꯍꯟꯒꯔꯦꯕꯀꯣ꯫
ꯑꯣ꯫
ꯍꫭꯏ ꯑꯗꯨꯃꯥꯏꯅ꯫
ꯀꯩ ꯂꯝꯗꯩꯅꫭ꯫
ꯎꯝ꯫ ꯑꯗꯨꯝ ꯀꯩꯅꯣꯗꯤ ꯇꯔꯥꯝꯄꯥꯠꯇꯒꯤꯅꯤꯗ ꯍꯨꯃꯥ ꯍꯣꯏꯒꯤ ꯁꯥꯒꯩ ꯍꯣꯏꯀꯣ꯫ ꯃꫭꯏꯒꯤ
ꯑꯗꯨꯗ ꯌꯥꯝ ꯀꯨꯏꯅ ꯂꯩꯔꯝꯕ꯭ꯔꯕ꯫
ꯀꯨꯏꯅꯗꯤ ꯂꯩꯔꯝꯗꯦꯗ ꯑꯗꯨꯝ ꯍꯥꯏꯕꯗꯤ ꯃꯔꯣꯟ ꯈꯪꯗꯕꯅꯤꯅꯀꯣ꯫
ꯎꯝ꯫
ꯁꯤꯒꯤ ꯂꯣꯟꯒ ꯑ ꯍꯣꯏ ꯂꯩꯕ ꯅꯨꯡꯉꯥꯏꯇꯕꯗꯣ ꯑꯥꯗꯗꯤ ꯈꯪꯅꯕꯁꯨ ꯂꯩꯕꯅꯤꯅ ꯃꯔꯣꯟꯁꯨ ꯈꯪꯕꯅꯤꯅ꯫ ꯁꯨ ꯑ ꯀꯩꯅꯣ ꯉꯍꯥꯛꯇꯪ ꯃꯄꯥꯟ ꯊꯣꯛꯎꯒꯦ꯫ ꯑꯃꯤꯒ ꯋꯥꯔꯤ ꯁꯥꯟꯅꯎꯒꯦ ꯑꯗꯨꯃꯥꯏꯅ ꯇꯧꯔꯒꯁꯨ ꯑꯗꯨꯗꯤ ꯌꯥꯏꯗꯣ ꯁꯤꯗ ꯗꯩ ꯃꯔꯣꯟ ꯈꯪꯗꯕꯅꯤꯅ ꯃꯤꯁꯨ ꯈꯪꯅꯗꯕꯅꯤꯅ ꯑꯗꯨꯝ ꯃꯇꯣꯝꯗ ꯌꯨꯝꯗ ꯑꯗꯨꯝ ꯂꯩꯕꯗꯨ ꯃꯥꯖꯨ
ꯋꯥꯈꯟꯗꯨ
ꯋꯥꯁꯜꯂꯛꯄꯅꯤꯅꯦ꯫
ꯋꯥꯁꯜꯂꯛꯄ ꯑꯗꯨꯅ ꯑꯗꯨꯃꯥꯏꯅ ꯑꯗꯣ ꯑꯩꯁꯨ ꯑꯗꯨꯝ ꯈꯟꯕꯅꯦ ꯫ ꯑ ꯑꯩꯒꯤꯗ ꯅꯠꯇꯦꯗ ꯑꯈꯣꯏ ꯏꯃꯨꯡ ꯃꯤ ꯂꯣꯏꯅ ꯈꯟꯕꯅꯦ ꯑꯗꯨꯝ ꯑꯦ ꯏꯆꯦ ꯑꯃ ꯂꯩꯔꯝꯃꯒꯗꯤ ꯑꯈꯣꯏ ꯏꯆꯟ ꯑꯃ ꯂꯩꯔꯝꯃꯒꯗꯤ ꯑꯩꯈꯣꯏ ꯀꯃꯥꯏꯅ ꯑꯣꯏꯔꯝꯗꯣꯏꯅꯣ ꯈꯣꯠꯂꯝꯗꯣꯏꯅꯣꯖꯦ ꯑꯗꯨꯝ ꯈꯟꯕꯀꯣ꯫ ꯗꯨꯃꯥꯏ ꯅꯗꯤ ꯗꫭ ꯂꯥꯏꯅ ꯑꯗꯨꯝ ꯑꯈꯣꯏꯒꯤ ꯀꯩꯅꯣꯗꯗꯤ ꯑꯩꯈꯣꯏ ꯂꯥꯏꯕꯛꯇꯗꯤ ꯇꯝꯃꯗꯥꯏ꯫ ꯎꯝ ꯀꯩꯅꫭ ꯏꯇꯥꯎꯗꯤ ꯏꯆꯤꯟ ꯏꯅꯥꯎ ꯀꯌꯥ ꯂꯩꯒꯦ ꯀꯌꯥ ꯍꯥꯜꯂꯣ꯫ ꯍꯜꯂꯣ꯫ ꯍꯜꯂꯣ꯫ ꯍꯜꯂꯣ꯫ ꯂꯣꯇꯕ꯭ꯔꯣ ꯍꯜꯂꯣ ꯍꯜꯂꯣ ꯍꯜꯂꯣ ꯍꯜꯂꯣ ꯑꯩꯒꯤ ꯑꯩꯒꯤ ꯈꯣꯟ ꯇꯥꯕ꯭ꯔꯣ ꯍꯜꯂꯣ